ꯍꯦꯜꯂꯣ ꯑꯥꯎ ꯀꯩꯗꯧꯔꯤꯒꯦ
ꯂꯩꯌꯦ ꯆꯥꯛ ꯇꯣꯛꯑꯒ ꯂꯩꯌꯦ
ꯑꯣ ꯈꯨꯟꯗ ꯂꯩꯕ꯭ꯔꯥ ꯅꯠꯇ꯭ꯔꯒ ꯇꯝꯄꯥꯛꯇ ꯂꯩꯕ꯭ꯔꯣ
ꯑꯦ ꯈꯨꯟꯗ ꯂꯩꯌꯦ ꯆꯤꯡꯗ
ꯑꯣ ꯑꯗꯨꯗꯤ ꯅꯨꯡꯉꯥꯏꯔꯝꯅꯤꯍꯦ
ꯑꯣ ꯅꯨꯡꯉꯥꯏꯌꯦ ꯆꯤꯡꯗꯗꯤ ꯅꯣꯏꯗꯤ ꯇꯝꯄꯥꯛꯇ ꯂꯩꯕ꯭ꯔꫭ ꯍꯥ
ꯑꯥꯎ ꯑꯩꯈꯣꯏꯗꯤ ꯇꯝꯄꯥꯛꯇ ꯂꯩꯌꯦ
ꯎꯝ ꯎꯝ ꯉꯁꯤ ꯀꯥꯡ ꯂꯩꯌꯦꯅꯦ
ꯈꯨꯟꯗ ꯂꯩꯕꯒꯤꯅ ꯑꯥ ꯂꯧꯒꯨꯝꯕꯗꯤ ꯆꯠꯄ꯭ꯔꯥ
ꯑ ꯂꯧ ꯂꯣꯏꯅꯔꯦꯗ ꯍꯧꯖꯤꯛꯇꯤ
ꯑꯣ ꯂꯣꯏꯈ꯭ꯔꯦ
ꯑꯧ ꯂꯣꯏꯈ꯭ꯔꯦ ꯐꯧ ꯍꯨꯟꯕ ꯂꯣꯏꯈ꯭ꯔꯦ
ꯑꫭ ꯑꯁ ꯅꯨꯡꯉꯥꯏꯔꯅꯤꯍꯦ ꯑꯗꯨꯗꯤ
ꯎꯝ ꯅꯣꯡ ꯆꯨꯕꯔꫭ
ꯎꯝ ꯅꯣꯡꯗꯤ ꯆꯨꯗꯦ
ꯉꯁꯤ ꯀꯥꯡ ꯂꯩꯌꯦꯍꯥꯏꯕ ꯀꯩꯅꫭꯝ ꯍꯥꯏꯕꯅꯦ
ꯑꯥꯎ ꯍꯣꯏ ꯀꯥꯡ ꯂꯩꯕꯒꯤ ꯑꯩꯈꯣꯏꯁꯨ ꯀꯣꯂꯦꯖ ꯁꯨꯇꯤꯅꯦ ꯑꯗꯨꯒꯤ
ꯎꯝ ꯑꯩꯈꫭꯏꯗꯤ ꯅꫭꯡ ꯆꯨꯋꯦ
ꯑꯣ ꯀꯟꯅ ꯆꯨꯕ꯭ꯔꯥ
ꯑꯥꯎ ꯅꯨꯡꯁꯤꯠꯁꯨ ꯌꯥꯎꯔꯦ
ꯑꯣ ꯑꯁ ꯅꯨꯡꯉꯥꯏꯔꯝꯅꯤꯍꯦ ꯑꯩꯈꯣꯏꯗꯗꯤ ꯅꯣꯡꯁꯨ ꯁꯨꯞꯆꯨ ꯆꯨꯗꯦ ꯑꯗꯨꯒꯤ ꯌꯥꯝ ꯁꯥꯕꯅ ꯁꯥꯕꯅ ꯂꯣꯏꯔꯦ
ꯎꯝ ꯆꯨꯔꯛꯀꯅꯤ ꯍꫭꯔꯦꯟ ꯆꯨꯔꯛꯀꯅꯤ
ꯑꯥꯎ ꯍꯣꯏ ꯆꯨꯔꯛꯀꯅꯤ ꯆꯨꯔꯛꯀꯅꯤ ꯍꯔꯒꯀꯣ ꯁꯨꯛꯆꯨ ꯆꯨꯗꯦ ꯑꯗꯨꯅꯦ ꯅꯪꯅ ꯆꯨꯕꯤꯌꫭ ꯑꯩ ꯅꯣꯡ ꯆꯨꯕꯁꯦ ꯌꯥꯝꯅ ꯄꯥꯝꯃꯦ
ꯆꯨꯔꯛꯀꯅꫭ
ꯑꯥꯎ ꯅꯨꯡꯗꯥꯡꯁꯨ ꯇꯨꯝꯕ ꯌꯥꯗꯦꯕ ꯌꯥꯝ ꯁꯥꯃꯟꯕꯒꯤ
ꯎꯝ ꯀꯅꯥ ꯀꯅꯥ ꯂꯩꯕꯔꫭ ꯔꯦꯡꯗ ꯂꯩꯕ꯭ꯔꯣ ꯍꯣꯁꯇꯦꯜ ꯂꯩꯕ꯭ꯔꯣ
ꯍꯣꯁꯇꯦꯜꯗ ꯂꯩꯕꯅꯦ
ꯀꯔꯤ ꯃꯊꯦꯜ ꯊꯣꯡꯕꯤꯕꯅꯣ
ꯑꯥ ꯉꯁꯤꯗꯤ ꯀꯩ ꯃꯊꯦꯜꯅ ꯈꯪꯗꯦ ꯑꯂꯨꯒ ꯑꯃꯗꯤ ꯀꯔꯤꯔꯥ ꯌꯦꯟꯗꯦꯝꯔꯥ ꯑꯗꯨꯝ ꯊꯣꯡꯕꯤꯔꯝꯃꯦ ꯑꯗꯨ ꯑꯣꯏꯔꯁꯨ ꯆꯥꯗ꯭ꯔꯤ ꯑꯩ ꯌꯦꯟꯁꯥꯡ ꯌꯦꯟꯁꯥꯡꯅꯦ ꯑꯁ ꯍꯥꯎꯗꯦꯗ
ꯍꯞꯇꯥ ꯑꯃꯗ ꯑꯃꯔꯛ ꯑꯅꯤꯔꯛꯇꯗꯤ ꯆꯥꯔꯝꯅꯤꯗꯣ
ꯍꯞꯇꯥ ꯑꯃꯗꯗꯤ ꯌꯦꯟ ꯊꯣꯡꯕꯗꯤ ꯑꯅꯤꯔꯛ ꯄꯤꯌꯦ ꯑꯗꯨꯒ ꯌꯦꯟꯔꯨꯝꯗꯤ ꯑꯅꯤꯔꯛ
ꯑꯣꯝ ꯍꯥꯏꯗ ꯑꯩꯈꯣꯏ ꯁꯤꯅꯗꯤ ꯊꯥ ꯑꯃ ꯄꯥꯎꯁꯥ ꯆꯥꯕ ꯐꯪ ꯃꯥ
ꯑꯁ ꯑꯗꯨꯅ ꯌꯥꯝ ꯑꯗꯨꯅ ꯍꯥꯎꯋꯦꯗꯅ ꯃꯣꯏꯅꯀꯣ ꯍꯣꯁꯇꯦꯜꯗ ꯁꯥꯒꯨꯝꯕ ꯊꯣꯡꯉꯨꯔꯁꯨ ꯍꯥꯎꯗꯦꯕ ꯃꯤ ꯃꯌꯥꯝꯒꯤ ꯊꯣꯡꯕꯒꯤ
ꯑꯁ ꯑꯗꯣ ꯍꯣꯏ ꯍꯥꯎꯗꯦ ꯍꯥꯎꯕ ꯅꯨꯃꯤꯠꯁꯨ ꯌꯥꯎꯋꯦꯕ ꯑꯗꯨ ꯑꯣꯏꯔꯁꯨ ꯑꯗꯨꯝ ꯍꯥꯎꯗꯕꯅ ꯌꯥꯝꯃꯦ
ꯎꯝ
ꯑꯗꯨ ꯑꯣꯏꯔꯁꯨ ꯌꯦꯟꯒꯨꯝꯕ ꯁꯥꯒꯨꯝꯕ ꯆꯥꯕ ꯂꯣꯏꯔꯀꯥꯟꯗꯗꯤ ꯗꯥꯜ ꯗꯥꯜꯗꯥ ꯑꯗꯨꯝ ꯄꯤꯕ ꯍꯧꯔꯅꯦ
ꯗꯥ ꯆꯥꯕꯗꯤ ꯅꯣꯏꯕꯅꯤꯗ
ꯑꯥꯎ ꯑꯗꯨꯒꯤ ꯑꯩꯈꯣꯏꯗꯤ ꯆꯥꯗꯦ ꯗꯥꯜꯗꯤ ꯄꯥꯝ ꯁꯨꯄꯥꯥꯝ ꯄꯥꯝꯗꯦ
ꯍꯣꯏꯗ ꯆꯥꯕꯁꯦ ꯄꯨꯛ ꯊꯟꯕ ꯍꯩꯖꯦꯁꯨ
ꯎꯝ ꯑꯗꯣ ꯅꯪꯗꯤ ꯆꯥꯕ꯭ꯔꯥ
ꯆꯥꯗ ꯆꯥꯔꯁꯨ ꯀꯔꯤ ꯍꯥꯏꯁꯤꯔ ꯄꯨꯛ ꯊꯝꯕ ꯍꯥꯏꯗꯦꯗ ꯑꯩꯗꯤ
ꯑꯥꯎ ꯍꯣꯏ ꯍꯣꯏ ꯑꯗꯨꯅꯦ ꯀꯩꯅꯣꯝ ꯌꯦꯟ ꯑꯇꯥꯎꯕꯒꯨꯝꯕ ꯀꯩꯅꯣꯝ ꯑꯗꯨꯝ ꯂꯩꯔꯤꯗꯤ ꯆꯥꯕ ꯌꯥꯏꯗꯅ
ꯑꯩꯗꯤ ꯑꯁ ꯉꯥ ꯇꯥꯕ ꯌꯦ ꯇꯥꯕ ꯑꯃ ꯂꯩꯔꯕ ꯑꯗꯨꯝ ꯏꯔꯣꯟꯕ ꯑꯃ ꯂꯩꯔꯗꯤ ꯑꯗꯨꯝ ꯌꯥꯅꯤ
ꯑꯧ ꯍꯣꯏ ꯑꯁ ꯏꯔꯣꯟꯕꯗꯤ ꯌꯥꯝ ꯆꯥꯅꯦ ꯍꯥꯥ
ꯐꯣꯟꯗꯤ ꯆꯤꯡꯗ ꯂꯩꯔꯝꯅꯦꯕ ꯅꯪꯁꯦ
ꯑꯥꯎ ꯍꯣꯏ ꯍꯣꯏ ꯍꯣꯏ
ꯃꯔꯛ ꯃꯔꯛꯇꯗꯤ ꯆꯠꯄ꯭ꯔꯣ
ꯎꯝ ꯆꯠꯂꯦ ꯑꯗꯨꯒ ꯍꯟꯗꯛ ꯍꯟꯗꯛꯇꯤ ꯆꯠꯇꯗ ꯑꯩꯈꯣꯏꯁꯨ ꯀꯣꯂꯦꯖꯁꯣ ꯁꯨꯇꯤ ꯁꯨꯂꯥꯏꯔꯤ ꯂꯩꯇꯕꯒꯤ
ꯑꯗꯨꯅ ꯅꯨꯡꯉꯥꯏꯕꯅꯤ ꯀꯣ ꯂꯥꯏꯕꯁꯦ
ꯑꯥꯎ ꯈꯨꯟꯗ ꯆꯠꯅꯤꯡꯕꯅ ꯂꯣꯏꯔꯦ
ꯍꯧꯖꯤꯛ ꯃꯇꯝꯁꯦ ꯅꯨꯡꯉꯥꯏꯕꯅꯦ ꯍꯥꯏꯕꯗꯤ
ꯎꯝ
ꯊꯔꯣꯏ ꯑꯣꯏꯔꯁꯨ ꯃ ꯁꯨꯝ ꯑꯣꯏꯔꯁꯨ ꯑꯦꯁ ꯍꯩ ꯃꯇꯝꯁꯨ ꯑꯣꯏꯕꯀꯣ
ꯑꯗꯨꯅꯦ ꯑꯗꯨꯒꯤ ꯑꯁ ꯌꯥꯝꯅ ꯆꯠꯅꯤꯡꯉꯦ ꯁꯤꯗꯗꯤ ꯑꯩꯈꯣꯏ ꯇꯝꯄꯥꯛꯇ ꯂꯩꯗꯗꯤ ꯌꯥꯝ ꯇꯥꯡꯉꯕ ꯆꯥꯅꯤꯡ ꯆꯥꯅꯤꯡꯕꯁꯨ ꯆꯥꯕ ꯐꯪꯗꯦ ꯑꯗꯨꯒꯤ ꯌꯥꯝ ꯋꯥꯏ
ꯍꯩꯅꯧꯒꯨꯝꯕꯗꯤ ꯂꯩꯕ꯭ꯔꯣ
ꯍꯩꯅꯧꯒꯨꯝꯕꯗꯤ ꯍꯣꯏ ꯌꯣꯜꯂꯒ
ꯑꯩ ꯍꯥꯏꯅꯧꯗꯤ ꯌꯣꯜꯗꯦꯗ ꯑꯗꯨꯝ ꯄꯪꯆꯥꯥ ꯆꯥꯔ ꯃꯤ ꯑꯃꯅ ꯐ꯭ꯔꯤꯗ ꯑꯗꯨꯝ ꯏꯃ ꯑꯃꯗ ꯄꯥꯝꯕꯤ ꯑꯃ ꯑꯅꯤ ꯑꯍꯨꯝ ꯂꯩꯕꯁꯤꯡꯗꯨꯣ ꯑꯩ ꯌꯥꯝꯃꯨ
ꯑꯩꯍ ꯅꯨꯡꯉꯥꯏꯅꯤꯍꯦ
ꯀꯁꯨ ꯌꯥ ꯃ ꯂꯩ ꯇꯥ ꯃ ꯑꯗꯨꯅ ꯌꯥꯗ꯭ꯔꯦ ꯍꯣꯟꯗꯣꯛꯄꯁꯨ ꯌꯥꯎꯋꯦ ꯆꯥꯝꯃꯅ
ꯑꯁ ꯄꯥꯝꯃꯏꯀꯣ ꯑꯩꯈꯣꯏꯗꯤ ꯌꯥꯝꯅ ꯄꯥꯝꯃꯋ ꯑꯗꯨꯃꯥꯏꯅ ꯉꯥꯡꯕꯁꯦ ꯑꯗꯨꯃꯥꯏꯅ ꯍꯥꯏꯕꯁꯦ ꯑꯩꯈꯣꯏꯗꯤ ꯌꯥꯝ ꯊꯃꯣꯏꯁꯦ ꯌꯥꯝ ꯀꯥꯏꯌꯦ
ꯍꯩꯅꯧꯒ ꯀꯔꯤꯗ ꯍꯧꯖꯤꯛ ꯀꯥꯟꯈ꯭ꯔꯦ
ꯑꯥꯎ
ꯂꯩꯑꯦ ꯀꯩꯅꯣꯃ ꯑꯐꯣꯏꯒꯨꯝꯕꯗꯣ
ꯑ ꯁꯤꯌꯥ ꯃꯍꯥꯔꯝꯅꯤꯍꯦ
ꯍꯣꯏ ꯍꯅꯣ ꯇ ꯌꯥꯒꯦ ꯌꯥꯝ ꯆꯥꯅ ꯍꯣꯏ
ꯍꯧꯖꯤꯛꯇꯤ ꯀꯩꯗꯧꯔꯤꯕ
ꯆꯥꯊꯣꯛꯑꯒ ꯂꯩꯑꯦ ꯅꯣꯡꯗꯨ ꯉꯟꯗꯅ ꯑꯁ ꯐꯤ ꯁꯥꯔꯒ ꯇꯧꯔꯒ ꯅꯣꯡ ꯆꯨꯔꯨꯔꯗꯤ ꯅꯨꯡꯉꯥꯏꯇꯕ
ꯑꯣ ꯍꯣꯏ ꯍꯣꯏ ꯃꯖꯨꯗꯤ ꯐꯤꯁ ꯍꯕꯁꯨ ꯅꯨꯡꯉꯥꯏꯇꯦ ꯍꯣꯏ
ꯑꯩ ꯁꯥꯕ ꯅꯨꯡꯉꯥꯏꯖꯕ
ꯑꯣ ꯑꯁ ꯐꯤ ꯁꯥꯕꯁꯨ ꯍꯩꯕ ꯃꯥꯜꯂꯦꯀꯣ ꯑꯗꯨꯗꯤ
ꯑꯥꯎ ꯐꯤ ꯍꯥꯏꯌꯦ ꯑꯩꯈꯣꯏꯗꯤ ꯐꯤ ꯁꯥꯗ꯭ꯔꯗꯤ ꯂꯩꯇ꯭ꯔꯔꯤꯅꯦ ꯅꯣꯏꯒꯨꯝꯅ ꯀꯣꯂꯦꯖ ꯅꯨꯡꯉꯥꯏꯅ ꯀꯥꯕꯁꯨ
ꯑ ꯑ ꯑꯗꯨꯅꯦ
ꯍ ꯒꯌꯥꯁ ꯑꯣꯏꯔꯔꯕꯣ ꯅꯪꯗꯤ
ꯑ ꯑꯉꯥꯡꯅꯤꯗ
ꯇ꯭ꯋꯦꯟꯇꯤ ꯇ꯭ꯋꯦꯟꯇꯤ ꯋꯥꯟ ꯑꯣꯏꯔꯝ
ꯑꯥꯎ ꯍꯣꯏ ꯑꯁ ꯌꯥꯝ ꯈꯪꯉꯦ
ꯑꯣꯖꯦ ꯍꯥꯏꯗ
ꯑꯣ
ꯍꯥꯏꯗꯤ ꯇ꯭ꯋꯦꯟꯇꯤ ꯅꯥꯏꯟ ꯇ꯭ꯋꯦꯟꯇꯤ ꯑꯩꯠꯁ ꯐꯣꯔ
ꯑꯁ ꯑꯗꯨꯗꯤ ꯏꯆꯦꯗꯤꯍꯦ
ꯆꯦꯅꯦ ꯍꯦꯁꯦꯒꯨꯝꯅꯦꯍꯦ
ꯑꯥ
ꯏꯆꯤꯟ ꯏꯅꯥꯎ ꯀꯌꯥ ꯂꯩꯕ꯭ꯔꯣ ꯅꯣꯏꯗꯤ
ꯑꯩꯈꯣꯏꯗꯤ ꯃꯔꯤ
ꯅꯨꯄꯥ ꯑꯅꯤ ꯅꯨꯄꯥ ꯅꯨꯄꯥ ꯀꯌꯥ ꯅꯨꯄꯤꯒꯌꯥꯔꯣ
ꯅꯨꯄꯤꯅ ꯑꯃ ꯑꯦ ꯅꯨꯄꯥꯅ ꯑꯃ ꯅꯨꯄꯤꯅ ꯑꯍꯨꯝ ꯑꯣ ꯑꯗꯨꯅ
ꯌꯥꯃꯦ ꯑꯦꯃꯤ ꯌꯥꯃꯦ ꯍꯃꯤꯇꯔꯥ ꯍꯦꯂ ꯍꯧꯖꯤ ꯃ
ꯑꯗꯨꯗꯤ ꯏꯆꯦ ꯅꯪꯅ ꯑꯍꯥꯟꯕ꯭ꯔ
ꯑ ꯅꯠꯇꯦꯍꯦ ꯑꯩꯅ ꯃꯌꯥꯏꯅꯦ ꯏꯅꯥꯎ ꯅꯨꯄꯤ ꯏꯅꯥꯎ ꯆꯄꯥ ꯂꯩꯔ ꯏꯅꯥꯎ ꯄꯤꯁꯨ ꯆꯄꯥꯗ ꯀꯨꯂꯦꯁ ꯀꯥꯔꯒ ꯂꯩꯕꯅꯦ
ꯌꯨꯝ ꯄꯥꯟꯈ꯭ꯔꯕꯗꯤ ꯌꯥꯎꯕ꯭ꯔꯥ
ꯌꯨꯝ ꯄꯥꯟꯕ ꯏꯆꯦꯀꯥꯟꯗ ꯄꯥꯟꯈ꯭ꯔꯦ ꯑꯩ ꯗꯗꯥ ꯑꯃ ꯄꯥꯟꯈ꯭ꯔꯦ ꯃꯁꯥ ꯅꯨꯡꯁꯥꯒꯤ ꯊꯕꯛ ꯂꯣꯏ ꯆꯠꯅꯈ꯭ꯔꯦ
ꯑꯣ ꯑꯗꯨꯗꯤ ꯅꯪꯅ ꯄꯥꯝꯗꯕ꯭ꯔꯥ
ꯑꯈꯣꯏꯁꯨꯒꯗꯗꯥꯛ ꯊꯥꯔꯇꯦ ꯍꯦꯟꯕꯗ ꯄꯥꯔꯅꯤꯗ ꯍꯪꯁꯨ ꯐꯪꯗ꯭ꯔꯦ
ꯃꯤꯅꯗꯤ ꯊꯥꯔꯇꯤ ꯊꯥꯔꯇꯤꯒꯨꯝꯕ ꯁꯨꯔꯤꯗꯤ ꯄꯥꯅꯤꯡꯗ꯭ꯔꯦꯗ ꯌꯨꯝꯁꯦ ꯑꯗꯨꯝ ꯌꯨꯝꯗ ꯑꯗꯨꯝ ꯂꯩꯔꯒꯦ ꯍꯥꯏꯔꯒ
ꯀꯨꯝꯕ ꯈꯟꯕꯁꯨ ꯐꯩꯗ ꯑꯃꯔꯣꯝꯗ ꯑꯉꯥꯡ ꯑꯃ ꯂꯧꯔꯒ ꯌꯣꯛꯑꯒ ꯑꯣꯏꯔꯅ
ꯑꯁ ꯅꯪꯅ ꯄꯣꯛꯅꯤꯡꯗꯕ꯭ꯔꯥ
ꯑꯦ ꯁꯨꯖꯤꯛ ꯀꯁ ꯅꯨꯄꯥ ꯑꯐꯕ ꯂꯩꯇꯦꯗ
ꯑꯥ ꯍꯣꯏ ꯍꯣꯏ ꯍꯣꯏ ꯑꯗꯨꯗꯤ ꯇꯧꯋꯦ ꯎꯝ
ꯉꯇ
ꯑꯗꯨ ꯑꯣꯏꯔꯁꯨ ꯂꯩꯔꯕꯅꯤꯗ
ꯑ ꯅꯪ ꯊꯤꯕꯤꯔꯣ ꯊꯔ ꯍꯥꯏ ꯂꯩꯁꯦ
ꯑꯩ ꯊꯤꯕꯤꯒꯦ ꯑꯗꯨꯗꯤ ꯑꯃ
ꯁꯦꯝꯕꯤꯌꯣ ꯌꯥꯝ ꯑꯍꯟ ꯑꯣꯏꯔꯁꯨ ꯌꯥꯏꯒꯌꯥ ꯇꯥꯔꯗꯤ ꯅꯤꯁꯥ ꯆꯥꯗ꯭ꯔꯗꯤ ꯌꯥꯔꯦ ꯌꯥꯝꯕ ꯑꯍꯟꯕ ꯑꯣꯏꯅꯁꯨ
ꯌꯨꯒꯨꯝꯕ ꯊꯛꯇꯕꯀꯣ
ꯑꯣ ꯑꯗꯨꯒꯨꯝꯕ ꯊꯛꯇꯕꯗꯤ ꯁꯥ ꯆꯥꯗꯕꯀꯣ ꯏꯁꯣꯔ ꯀꯥꯛꯄꯗꯣ ꯆꯍꯤ ꯄꯣꯠꯇ꯭ꯔꯤ ꯔ ꯐꯣꯔꯠꯇꯤ ꯑꯣꯏꯔꯁꯨ ꯌꯥꯏ ꯀꯥꯏ
ꯑ ꯍꯣꯏ ꯍꯣꯏ ꯊꯤꯕꯤꯒꯦ ꯑꯩꯈꯣꯏ ꯈꯨꯟꯗ ꯅꯨꯄꯥ ꯐꯖꯕ ꯂꯩꯌꯦꯕ ꯃꯥꯁꯨ ꯅꯨꯄꯤ ꯁꯨꯡꯀꯣꯏ ꯀꯣꯏꯗꯕ
ꯑ
ꯉꯥꯎ ꯉꯥꯎꯋꯦ ꯃꯥꯗꯤ ꯐꯖꯁꯨ ꯐꯖꯩ ꯑꯗꯨ ꯑꯣꯏꯔꯁꯨ ꯑꯩꯈꯣꯏꯅ ꯍꯥꯡꯕꯅꯦꯕ ꯑꯪꯀꯜ ꯅꯪꯁꯦ ꯅꯪꯒꯤ ꯅꯁꯛꯁꯨ ꯐꯖꯩꯌꯦꯦ ꯑꯗꯨꯒꯤ ꯀꯩꯒꯤ ꯅꯨꯄꯤ ꯊꯤꯗꯕ꯭ꯔꯥꯅ ꯍꯟꯗꯛꯁꯦ ꯅꯨꯄꯤ ꯅꯨꯄꯤꯕꯨ ꯊꯥꯖꯀꯗꯕ ꯂꯩꯇꯦ ꯍꯥꯏ
ꯑꯁ ꯑꯩꯁꯨ ꯑꯗꯨꯝ ꯃꯥꯏꯅ ꯈꯜꯗꯦ ꯍꯧꯖꯤꯛ ꯀ ꯇꯧꯁꯦꯅ ꯄꯥꯕꯁ ꯏꯕ ꯑꯗꯨꯗꯤ ꯑꯩꯒꯤ ꯊꯤꯕꯩꯔꯣ
ꯑꯗꯨꯗꯤ ꯅꯕꯥꯅꯤꯁꯦ ꯌꯥꯝ ꯄꯥꯛꯅꯔꯅꯤ
ꯀ ꯉꯗꯧ ꯃꯥꯜꯂꯦ ꯑꯩꯁꯨ ꯍꯧꯖꯤꯛꯀꯥꯟ ꯅꯨꯄꯥ ꯐꯥꯖꯗꯔꯤꯕ ꯑꯗꯨꯒꯤ ꯊꯝꯗꯕꯀꯣ ꯒ꯭ꯌꯥꯟ ꯇꯥꯕ ꯉꯥꯏꯕꯀꯣ ꯒ꯭ꯌꯥꯟ ꯇꯥꯕ ꯅꯨꯄꯥ ꯐꯪꯒ ꯄꯨꯥ ꯄ꯭ꯂꯦ ꯇꯧꯔ ꯂꯩ ꯍꯥꯏꯔ ꯁ
ꯑꯥꯎ ꯑꯗꯨꯅꯦ ꯅꯕꯥꯅꯤꯅ ꯍꯦꯛ ꯀꯣꯏꯅꯔꯕ ꯍꯦꯛ ꯂꯧꯍꯧꯅꯤꯡꯉꯅꯤ
ꯍꯅꯦꯀꯣ
ꯂꯪꯍꯟꯅꯤꯡꯕ ꯍꯧꯔꯅꯤ ꯑꯗꯨꯒ ꯅꯪ ꯅꯆꯥ ꯂꯩꯅꯤꯡꯗꯦ ꯍꯥꯏꯕꯗꯣ ꯑꯃꯨꯛ ꯂꯩꯅꯤꯡꯉꯅꯤ
ꯑꯥ ꯑꯥ ꯑꯗꯨꯅꯦꯕ ꯎ ꯎꯔꯗꯤ ꯑꯃꯨꯛ ꯑꯦꯁ ꯀꯅꯥ ꯈꯪꯉ ꯉꯁꯤꯁꯨ ꯆꯠꯄ꯭ꯔꯥ ꯈꯪꯗꯦ
ꯑꯗꯨ ꯑꯗꯨꯅꯦ ꯎ
ꯍꯣꯏꯗ ꯅꯪꯕꯨ ꯐꯩ ꯍꯥꯏꯔꯗꯤ ꯐꯔꯔꯕꯅꯤꯗꯅꯣ
ꯍꯣꯏ ꯌꯥꯝ ꯐꯕꯅꯦ ꯃꯩꯁꯛꯁꯨ ꯐꯖꯩꯌꯦ ꯃꯩꯁꯛꯁꯨ ꯈꯥꯟ ꯈꯪꯂꯝꯒꯅꯤꯍꯦ ꯍꯥꯏꯕꯗꯤ ꯊꯤꯕ ꯐꯖꯥ
ꯑ ꯃꯁꯥꯛꯗꯤ ꯀꯥꯏꯁꯨ ꯅꯠꯇꯗꯀ ꯃꯁꯥꯛꯕꯨ ꯃꯁꯥꯅ ꯃꯁꯥꯅ ꯂꯥꯏꯔꯤꯛ ꯇꯧꯕ ꯅꯠꯇꯦꯗ
ꯍꯣꯏ ꯍꯣꯏ ꯍꯣꯏ ꯃꯒꯨꯟꯅꯦꯕ
ꯎꯝ ꯒ꯭ꯌꯥꯟ ꯇꯥꯗꯤ ꯌꯥꯔꯦ ꯀꯩꯅꯣ ꯃꯊꯛ ꯐꯖꯔꯒ ꯏꯅꯥꯛ ꯈꯨꯣꯜ ꯈꯨꯟꯕ ꯏꯅꯥꯁꯨ ꯏꯅꯥꯁꯨ ꯈꯨꯟꯕꯁꯨ ꯄꯥꯝꯗꯦ
ꯎꯝ
ꯏꯅꯥ ꯈꯨꯜꯂꯒ ꯅꯨꯡꯁꯤꯅꯗꯔꯗꯤ ꯀꯃꯥꯏꯟ ꯂꯩꯒꯅꯤ
ꯑꯥ ꯑꯗꯨꯅꯦ ꯍꯣꯏ ꯍꯣꯏ ꯑꯁ ꯍꯟꯗꯛꯁꯦ
ꯎꯝ ꯅꯨꯡꯁꯤꯅꯕ ꯅꯨꯄꯥ ꯈꯛ
ꯅꯣꯏꯅꯤꯅꯦ ꯆꯦꯛꯁꯤꯟꯒꯗꯧꯕꯗꯤ
ꯑꯍꯣ ꯍꯣꯏ
ꯅꯣꯏ ꯅꯣꯏꯒꯤ ꯃꯇꯝꯗꯅꯦꯕ ꯍꯧꯖꯤꯛ ꯉꯧꯁꯤꯅꯥꯕꯗꯣ ꯅꯪ ꯉꯥꯎꯁꯤꯟꯅꯩ ꯍꯥꯏꯕꯗꯤ ꯅꯠꯇꯕꯀꯣ ꯆꯍꯤ ꯇꯤ ꯇ꯭ꯋꯦꯟꯇꯤꯋꯥꯟ ꯅꯥꯏꯟꯇꯤꯟꯒꯨꯝꯕꯁꯦ ꯑꯁ
ꯎꯝ
ꯃꯌꯨꯝ ꯊꯨꯅ ꯄꯥꯝꯕꯁꯨ ꯌꯥꯎꯕꯅꯤ
ꯑꯗꯨꯅꯦ ꯍꯣꯏ ꯍꯣꯏ ꯍꯣꯏ ꯑꯩꯈꯣꯏꯗꯒꯤ ꯀꯩ ꯍꯥꯏꯁꯤꯔꯥ ꯌꯥꯝ ꯑ ꯑꯉꯥꯡ ꯍꯥꯏꯇꯥꯔꯦ ꯑꯁ ꯌꯨꯝ ꯄꯥꯟꯕꯅ ꯌꯨꯝ ꯄꯥꯟꯕꯅ ꯂꯣꯏꯔꯦ
ꯑꯁ ꯑꯉꯥꯡ ꯑꯣꯏꯔꯁꯨ ꯌꯨꯝ ꯄꯥꯟꯕ ꯉꯥꯛꯇꯅꯤꯗ ꯅꯣꯏꯗꯤ ꯐꯖꯅ ꯀꯣꯂꯦꯖ ꯀꯥꯔꯒ ꯐꯖꯅ ꯂꯥꯏꯔꯤꯛ ꯇꯝꯔꯒ ꯂꯨꯍꯣꯡꯉꯣ ꯐꯖꯅ
ꯍꯣꯏ ꯍꯣꯏ ꯀꯩꯁꯨ ꯋꯥꯔꯨꯅꯨꯗꯥ ꯑꯩꯈꯣꯏꯗꯤ
ꯑ ꯀꯣꯏꯔꯛꯀꯦ
ꯑꯥꯎ ꯍꯣꯏ ꯍꯣꯏ ꯁꯣꯏꯗꯕꯤ ꯏꯟꯚꯥꯏꯠ ꯇꯧꯕꯤꯒꯦ
ꯆꯥ ꯑꯅꯤ ꯑꯍꯨꯝ ꯂꯩꯔꯣꯝꯗꯧ ꯃꯥꯜꯂꯦꯗ
ꯑꯥꯎ ꯍꯣꯏ ꯍꯣꯏ ꯑꯩꯅ ꯍꯥꯏꯕ ꯅꯨꯄꯥꯗꯣ ꯅꯕꯥꯅꯤ ꯀꯣꯏꯔꯗꯤ ꯍꯣꯏ
ꯍꯣꯏꯅꯀꯣ ꯑꯁ ꯊꯨꯅ ꯄꯥꯎ ꯐꯥꯎꯅꯕꯤꯔꯨꯍꯦ ꯑꯗꯨꯗꯤ
ꯑ ꯍꯣꯏ
ꯑꯩꯗꯤ ꯁꯛꯇꯨ ꯊꯤꯕ ꯐꯖꯕ ꯂꯩꯇꯦꯕꯀꯨ ꯒ꯭ꯌꯥꯟ ꯕꯨ ꯇꯥꯔꯗꯤ ꯌꯥꯔꯤꯕ
ꯍꯣꯏ
ꯅꯪ ꯁꯦꯠꯅꯕꯁꯦ ꯌꯥꯝ ꯐꯩꯗ ꯑꯩꯒꯤꯁꯨ ꯐꯪꯉꯦ ꯅꯪꯒꯤꯁꯨ ꯐꯪꯉꯦ ꯅ ꯑꯩꯒꯤꯁꯨ ꯃꯅꯥ ꯑꯩꯁꯨ ꯐꯒꯦ
ꯑꯥ
ꯅꯪ ꯁꯤ ꯇꯧꯕꯁꯤ ꯀꯨꯏꯔꯕꯣ
ꯑꯥꯎ ꯍꯣꯏ
ꯂꯣꯏꯗ꯭ꯔꯤꯕꯣ ꯑꯃꯗꯨ ꯑꯁ ꯂꯣꯏꯍꯜꯂꯣꯍꯦ ꯃꯇꯝ ꯂꯩꯇ꯭ꯔꯦꯍꯦ
ꯑꯥꯎ ꯍꯧꯕꯗ ꯉꯥꯏꯔꯤ ꯑꯩꯁꯦ ꯍꯥꯏꯕꯗꯤ